ꯑ
ꯑ ꯍꯜꯂꯣ
ꯑꯣ ꯀꯩꯗꯧꯔꯤꯅꯣ ꯕ꯭ꯔꯣ
ꯉꯥꯏꯔꯤꯗ ꯑꯗꯨꯝ ꯌꯨꯝꯗ ꯂꯩꯗ ꯀꯩꯗꯧꯔꯤꯅꯣ ꯍꯣꯏ ꯆꯥꯔꯤꯔꯤꯗ
ꯑꯥ ꯀꯔꯤꯟ ꯁ ꯆꯂꯦ ꯍꯥ
ꯅꯪ ꯀꯥꯏ ꯀꯦꯔꯣ
ꯑꯩꯈꯣꯏ ꯇꯃꯦꯡꯂꯣꯡꯗ
ꯑꯣ ꯇꯥꯃꯦꯂꯣꯟꯗ ꯑꯩꯈꯣꯏ ꯑꯩꯈꯣꯏ ꯍꯧꯖꯤ ꯉꯁꯤ ꯎꯁꯣꯏ ꯆꯥꯏꯗ
ꯑꯣ ꯑꯣ ꯑꯣ ꯁꯥꯎꯅꯤꯗ
ꯅꯣꯡ ꯆꯔꯕꯥ
ꯍꯥꯏ ꯅꯣꯡ ꯆꯨꯗꯦ ꯉꯁꯤ ꯉꯁꯤꯗꯤ ꯅꯣꯡ ꯂꯦꯞꯈ꯭ꯔꯦ
ꯑꯣ ꯂ ꯁꯦꯡꯈꯣꯏꯗꯤ ꯈꯔ ꯈꯔ ꯨ ꯆꯨꯅꯤ ꯇꯧꯕ ꯑꯩ ꯅꯣꯅꯦ ꯍꯔꯤꯒꯦꯅꯦ
ꯑꯣ ꯑꯣ
ꯎ ꯇꯨꯄꯨ ꯍꯣꯏ ꯆꯋꯥ ꯑꯁꯤ ꯌꯥꯝ ꯁꯥꯏ ꯄꯥꯏ ꯂꯩ ꯑꯩꯕꯨ ꯅꯅꯨꯡꯉꯥꯏꯇ
ꯎꯝ
ꯏꯪꯕ ꯃꯐꯝꯗ ꯆꯠꯅꯤꯡꯉꯦ ꯐꯦꯟ ꯌꯦ ꯑꯣꯗ꯭ꯔꯗꯤ
ꯑꯝ
ꯐꯦꯟ ꯌꯧꯗ꯭ꯔꯗꯤ ꯂꯩꯕ ꯉꯝꯗꯦ ꯑꯁ
ꯑꯣꯏꯔꯝꯒꯅꯤ ꯅꯣꯏ ꯃꯐꯝꯁꯤ ꯃꯅꯤꯄꯨꯔꯗꯗꯤ ꯈ꯭ꯋꯥꯏꯅ ꯁꯥꯕ ꯃꯐꯝ ꯑꯣꯏꯔꯦꯅ
ꯍꯣꯏ ꯃꯅꯤꯄꯨꯔꯗꯒꯤ ꯍꯦꯟꯅ ꯁꯥꯏ ꯍꯥꯏꯅꯩ ꯁꯥꯎꯠ ꯁꯥꯎ ꯁꯥꯎꯊꯥꯟ ꯁ꯭ꯋꯥꯏꯗ
ꯑꯣ ꯑꯌꯥꯝꯕꯁꯨ ꯌꯥꯔꯦ
ꯑꯁ ꯈꯪ꯭ꯔꯦꯗ
ꯑꯩꯈꯣꯏꯒꯤꯗꯤ ꯑꯗꯨꯝ ꯏꯪꯉꯦ ꯑꯩꯈꯣꯏ ꯃꯐꯝꯗꯤ
ꯑꯁ ꯇꯃꯦ ꯂꯣꯡꯣꯡ ꯀꯥ ꯀꯔꯤ ꯑꯦꯔꯤꯌꯥ ꯔ
ꯑꯩꯈꯣꯏꯗꯤ ꯇꯥꯎꯟ ꯃꯅꯨꯡꯗ ꯂꯩ ꯍꯣꯏ ꯍꯣꯏ
ꯀꯅꯗ ꯑꯍꯣꯏ ꯏꯪ ꯔꯝꯅꯦ ꯑꯁꯥꯏꯁ ꯃꯃꯦꯂ ꯃꯤꯌꯦ
ꯀꯣꯏꯃ ꯂꯥꯛꯑꯣꯅꯦ
ꯑ ꯑꯗꯣ ꯑ ꯑ ꯀꯩ ꯍꯥꯏꯁꯤꯔ ꯆꯠꯅꯤꯡꯉꯥꯏ ꯃꯔꯝ ꯂꯩꯗꯕꯀꯣ
ꯍꯥꯥ ꯍ
ꯑꯩꯁꯨ ꯀꯩ ꯍꯥꯏꯁꯔꯦ ꯇꯣꯔꯒꯨꯝꯅ ꯑꯗꯨꯝ ꯆꯠꯅꯤꯡꯕꯅꯦ ꯇꯃꯦꯡꯂꯣꯡꯁꯨ ꯀꯔꯤꯌꯥ ꯍꯥꯏꯕ꯭ꯔꯥ ꯁꯣꯟ ꯔꯥꯝ ꯍꯥꯏꯕ꯭ꯔꯥ
ꯍꯣꯏ ꯍꯣꯏ ꯍꯣꯏ
ꯐꯣꯟꯁ ꯑꯗꯨꯝ ꯆꯅꯤꯡ ꯖꯂꯛ ꯖꯂꯛ ꯌꯥ ꯑꯗꯣ ꯑꯗꯨ ꯃꯐꯝ ꯅꯪ ꯈꯕ ꯗꯔꯠ
ꯍꯣꯏ ꯍꯣꯏ ꯆꯀ꯭ꯔꯦ
ꯑꯗꯣ ꯃꯐꯝꯗꯨ ꯐꯖꯕ꯭ꯔꯥ
ꯑꯗꯨꯝ ꯌꯥꯏꯗ ꯍꯣꯏ ꯃꯣꯏꯗꯤ ꯅꯦꯆꯔꯦꯜꯒꯤ ꯑꯣꯏꯕꯅꯤꯅꯀꯣ
ꯑ ꯒꯣꯚꯔꯃꯦꯟꯅ ꯏꯁꯀꯤꯝ ꯄꯤꯛꯑꯦ ꯍꯥꯏꯕ ꯅꯠꯇ꯭ꯔꯣ ꯑꯗꯣ ꯁꯦꯝꯅꯤꯡꯉꯥꯏ
ꯑꯣꯏꯔꯝꯕꯁꯨ ꯌꯥꯏ ꯑꯗꯨꯕꯨꯗꯤ ꯈꯪꯗꯦ
ꯑꯣ
ꯊꯔꯣ ꯟ ꯀꯦ ꯊꯕꯪ ꯀꯦꯒꯨꯝꯕꯗꯤ ꯐꯖꯩ
ꯑꯣ ꯍꯣꯏ ꯐꯖꯔꯝꯒꯅꯤ ꯊꯧꯔꯝ ꯀꯦꯞꯗꯤ ꯍꯤꯁꯇ꯭ꯔꯤꯁꯨ ꯂꯩꯅ ꯍꯤꯁꯇ꯭ꯔꯤ ꯕꯨꯛꯁꯣ ꯅꯪ ꯀ ꯄꯥꯁ ꯀꯌꯥ ꯂꯣꯏꯔꯕ꯭ꯔ
ꯑꯁ ꯑꯩꯈꯣꯏꯗꯤ ꯕꯤꯦꯜꯔꯒ ꯂꯩ
ꯍꯣꯏ ꯑ
ꯅꯪꯗꯤ
ꯑꯩꯗꯤ ꯃꯤꯁꯤꯁꯤ ꯀ꯭ꯂꯥꯁ ꯇ ꯄꯥꯁ ꯇꯔꯒ ꯅ ꯀꯩ ꯀꯔꯤ ꯀ꯭ꯔꯤꯁꯀꯨꯜꯗꯒꯦꯔꯥꯇꯃꯦ ꯂꯣꯟꯒꯦꯔꯥ
ꯅꯠꯇꯦ ꯑꯩ ꯏꯝꯐꯥꯜꯗꯅ ꯂꯣꯏꯔꯒ ꯑꯃꯨꯛ ꯍꯜꯂꯛꯄ
ꯑꯣ ꯑꯩꯗꯤ ꯏꯁꯅ ꯁꯅꯄꯇ ꯃꯕ꯭ꯔ
ꯑꯣ ꯑꯆꯥ ꯑꯠꯆꯥ ꯐꯩꯅꯦ ꯑꯗꯨꯗꯤ
ꯎꯝ ꯑ ꯁ꯭ꯀꯨꯜꯗ ꯑꯣꯈꯝ ꯂꯩꯣꯏꯗꯥ
ꯑꯃꯨꯛ ꯀꯩꯗ ꯇꯝꯒꯦ ꯍꯥꯏꯕ꯭ꯔꯣ ꯑꯗꯨ
ꯌꯥꯝꯝꯅꯤ ꯉ ꯑꯩ ꯈꯗ꯭ꯔꯦꯗ ꯑꯕꯗꯤ ꯎꯝ ꯅꯣꯅꯦ ꯅꯣꯅꯦꯗ ꯇꯝꯒꯦꯔꯥ ꯄ꯭ꯂꯥꯟ ꯇꯧꯔꯝꯕ ꯀꯔꯦꯁꯄꯣꯟꯗꯤꯡ ꯊꯔꯃꯒꯀꯣ ꯊꯕꯛ ꯇꯧꯒꯦ ꯍꯥꯏꯅ ꯑꯝꯕ
ꯑꯗꯨꯅ ꯐꯥꯏꯦꯟ ꯅꯠꯇ꯭ꯔꯗꯤ ꯀ꯭ꯂꯥꯁ ꯇꯨꯌꯦꯜꯚ ꯍꯦꯛ ꯂꯣꯏꯔꯒ ꯑꯩꯈꯣꯏ ꯄ꯭ꯔꯣꯐꯦꯁꯅꯦꯜ ꯂꯥꯏꯟ ꯑꯃꯗ ꯆꯪꯕꯅꯀꯣ ꯁꯅꯥꯇꯖꯤ ꯂꯩꯔꯤꯛ ꯎꯝ
ꯄꯩꯁꯗ ꯈꯔ ꯇꯥꯅꯕꯣ
ꯍꯣꯏ ꯍꯣꯏ
ꯆꯗꯕ ꯆꯠꯇꯧꯅꯤꯡꯉꯥꯏ ꯈꯟꯕ ꯈꯪꯗ꯭ꯔꯔꯤꯗ
ꯑꯗꯨꯅꯤ ꯑꯗꯨꯅ ꯐꯥꯏ
ꯅꯣꯅꯦꯗꯤ ꯑꯦꯗꯃꯤꯁꯟ ꯇꯧꯅꯤꯡꯉꯥꯏꯁꯨ ꯃꯇꯝ ꯂꯩꯇꯦ ꯑꯗꯨꯝ ꯄꯥꯡꯊꯣꯛ ꯇꯧ ꯌꯥꯏꯗꯤ ꯃꯤꯁꯥꯗ ꯇꯧꯗ꯭ꯔꯤ
ꯅꯅꯤꯗ ꯍꯣꯏ ꯑꯩ ꯁꯨ ꯃꯤ ꯈꯔꯕꯨ ꯀꯣ ꯇꯧꯔꯛꯑꯦ ꯃꯣꯏꯁꯦ ꯎꯝ ꯖꯗꯣꯅꯥꯡ ꯍꯥꯏꯕ꯭ꯔꯥ
ꯑ
ꯑꯗꯨ ꯑꯗꯨꯗ ꯇꯝꯃꯦ ꯅꯈꯣ
ꯑꯣ ꯑꯁꯨꯣ ꯑꯁꯨꯗ ꯅꯗ ꯇ ꯁꯦꯟ ꯇꯧꯁꯦ ꯍꯥꯏꯅ ꯍꯟꯕ ꯈꯟꯕ
ꯍꯥꯥ ꯑꯗꯣ ꯑꯁ ꯍꯟꯗꯛꯁꯤꯗꯤ ꯂꯥꯏꯔꯤꯛꯁꯨ ꯀ꯭ꯂꯥꯁ ꯐꯣꯔ ꯍꯦꯛ ꯂꯣꯏꯔꯒ ꯄ꯭ꯔꯣꯐꯦꯁꯅꯦꯜ ꯅꯥꯥꯏꯟ ꯆꯪꯕꯅ ꯐꯥꯏꯌꯦꯀꯣ ꯂꯩ ꯇꯝꯒꯦ ꯍꯥꯏꯗꯤ ꯑ ꯑꯣꯐꯤꯁꯥꯔ ꯑꯣꯏꯅꯤꯡꯉꯦꯀꯣ
ꯍꯣꯏ ꯑꯣꯐꯤꯁꯥ ꯑꯣꯏꯒꯦꯔꯥ ꯀꯔꯤ ꯑꯣꯏꯒꯦꯔꯥ ꯈꯪꯗꯦ
ꯃꯠꯇꯝꯁꯦ
ꯅꯪ ꯃꯁꯇꯔꯗꯤ ꯇꯝꯃꯣꯏꯗ꯭ꯔꯥ
ꯊꯝꯍꯧꯕ ꯃꯁꯥꯏꯇꯦ ꯏꯉꯎꯗ
ꯑꯣ ꯏꯉꯥꯗ
ꯑ ꯍꯥ
ꯑꯗꯣ ꯅꯪ ꯀꯔꯤ ꯁꯝꯖꯦ ꯑꯣꯅꯔꯁ ꯂꯧꯕ꯭ꯔꯥ
ꯑꯩꯈꯣꯏꯗꯤ ꯍꯤꯁꯇ꯭ꯔꯤ
ꯑꯣ ꯍꯤꯁꯇ꯭ꯔꯤ ꯏꯝꯐꯥꯜꯗ ꯖꯤꯑꯣꯒ꯭ꯔꯥꯐꯤ ꯂꯩꯕ꯭ꯔꯥ ꯀꯣꯂꯦꯖ ꯂꯩꯕ꯭ꯔꯥ ꯅꯪ ꯈꯪꯕ꯭ꯔꯥ
ꯍꯣꯏ ꯖꯣꯒ꯭ꯔꯥꯐꯤ ꯂꯩꯇ
ꯑꯩ ꯖꯤꯒ꯭ꯔꯥꯐꯤ ꯄꯤꯕ ꯀꯣꯔꯣꯔꯁ ꯄꯤꯕ ꯁ꯭ꯀꯨꯜꯗ ꯆꯠꯅꯤꯡꯉꯤꯅꯦ ꯑꯩ ꯖꯤꯒ꯭ꯔꯥꯐꯤ ꯂꯧꯅꯤꯡꯕ
ꯑ
ꯑꯗꯣ ꯃꯅꯤꯄꯨꯔꯗ ꯑ ꯖꯤꯒ ꯐꯤ ꯈꯣꯁ ꯄꯤꯕꯀꯣ ꯄꯥꯛ ꯂꯩꯇꯕ
ꯑꯣ ꯑꯁꯤ ꯑꯦꯝ ꯕꯤ ꯀꯣꯂꯦꯖ ꯍꯥꯏꯕꯗꯣ ꯈꯪꯕ꯭ꯔꯣ
ꯕꯤ ꯈꯪꯗꯦ
ꯑꯦꯦꯝꯕꯤ ꯀꯣꯂꯦꯖ ꯇ ꯖꯤꯑꯣꯒ꯭ꯔꯥꯐꯤ ꯂꯩꯕꯅꯤ
ꯑꯣ
ꯑꯗꯣ ꯃꯣꯏꯒꯤꯁꯦ ꯁ꯭ꯀꯨꯜꯁꯦ ꯈꯔ ꯂꯨꯖ ꯑꯣꯏꯕꯅꯤ
ꯁꯀꯨꯜ ꯂꯣꯁ ꯑꯣꯏꯕ꯭ꯔ ꯑꯣ
ꯑꯗꯨꯗꯤ ꯀ꯭ꯂꯥꯁꯀꯨꯝꯕꯗꯤ ꯑꯩꯈꯣꯏꯗ ꯂꯩꯔꯦ ꯃꯣꯏꯁꯦ ꯀ꯭ꯂꯥꯁ ꯄꯥꯛ ꯌꯥꯎꯗꯕꯅꯤꯅ ꯑꯩꯈꯣꯏꯅꯦ ꯌꯥꯎꯅꯤ ꯅꯤꯡꯉꯗꯤ ꯄꯨꯔꯥ ꯇ꯭ꯋꯁꯟꯒꯨꯝꯕꯅꯤ ꯃꯤ ꯑꯃ ꯑꯅꯤꯈꯛ ꯀ꯭ꯂꯥꯁ ꯂꯧꯕꯅꯤꯅꯀꯣ ꯑꯩꯈꯣꯏꯗ ꯂꯩ ꯑꯩꯈꯣꯏꯅ ꯂꯧꯅꯤꯡꯉꯗꯤ ꯑꯗꯨꯝ ꯐ꯭ꯔꯤ ꯃꯤ ꯌꯥꯝꯗꯕꯒꯤ ꯀ꯭ꯂꯥꯁꯁꯤ ꯐꯖꯅ ꯂꯧꯕ ꯉꯝꯃꯦꯕ
ꯑꯣ ꯏꯗ ꯃꯤ ꯃꯤ ꯌꯥ ꯌꯥꯝꯃꯁꯨ ꯄ ꯍꯥꯏꯁꯤꯗꯤꯁꯇ꯭ꯔꯁꯟ ꯌꯥꯃ
ꯍ ꯍꯣꯏ ꯑꯦꯝ ꯕꯤ ꯀꯣꯂꯦꯖꯁꯨ ꯑ ꯑꯗꯨꯗꯤ ꯂꯨꯖꯄꯨꯗꯤ ꯇꯧꯕꯀꯣ ꯀꯣꯂꯦꯖꯇꯤ
ꯑꯣ ꯑꯣ
ꯀ꯭ꯂꯥꯁꯄꯨꯗꯤ ꯐꯖꯅ ꯂꯧꯕ ꯉꯝꯒꯅꯦꯕ ꯑꯩꯕꯨꯗꯤ ꯃꯤ ꯌꯥꯝꯗꯕꯅꯤꯅ
ꯎꯝ
ꯃꯤ ꯌꯥꯝꯗꯕꯅꯤꯅ ꯑꯩꯈꯣꯏꯅ ꯀ꯭ꯂꯥꯁ ꯌꯥꯎꯅꯤꯡꯉꯒ ꯆꯠꯂꯗꯤꯀꯣ
ꯎꯝ
ꯅꯪ ꯑꯁꯤ ꯃꯍꯥꯕꯂꯤ ꯈꯪꯕ꯭ꯔꯣ ꯏꯝꯐꯥꯜꯗ
ꯍꯣꯏ ꯈꯉ ꯌꯥꯝ ꯍꯥꯞꯂꯤ
ꯍꯣꯏ ꯑꯗꯨ ꯑꯗꯨ ꯂꯝꯕꯤꯗ ꯂꯩꯕꯗꯣ
ꯥꯕꯂꯤ ꯈꯪꯗꯦ ꯍꯥꯗꯂꯤꯒ ꯏꯅꯠꯇ꯭ꯔ
ꯀꯣꯅꯨꯡ ꯃꯃꯥꯡꯗꯅ ꯍꯦꯛ ꯆꯪꯉꯒ ꯂꯦꯐꯇ ꯂꯩꯕꯗꯣ
ꯑꯣ ꯑꯗꯣ ꯑꯗꯨ ꯁ꯭ꯀꯨꯜꯗꯣ ꯀꯩ ꯍꯥꯏꯕ ꯑꯣ ꯒꯧꯃꯦ ꯍꯒꯤꯔ
ꯑꯣꯏꯔꯝꯒꯅꯤ ꯍ
ꯅꯃꯤꯗꯨ ꯣꯜꯃꯒꯤ ꯑꯣꯏꯗꯣ ꯃꯥꯕ
ꯍꯣꯏ ꯍꯣꯏ ꯃꯥꯅꯦ
ꯅꯪ ꯏꯂ ꯀꯔꯤ ꯀꯣꯅꯣ ꯅꯨꯡꯁꯤꯀꯗꯦ
ꯀꯩꯁꯨ ꯇꯧꯗ꯭ꯔꯤꯗ ꯑꯗꯨꯝ ꯍꯤꯞꯄꯒ ꯅꯍꯥꯟ ꯕꯤ ꯚꯕꯤ ꯑꯦꯁ ꯆꯠꯄ ꯕꯤ ꯚꯕꯤ ꯑꯦꯁ ꯂꯣꯏꯁꯤꯜꯂꯒ
ꯑꯣ
ꯕꯦꯁ ꯂꯣꯏꯁꯤꯜꯂꯒ ꯍꯟꯗꯛꯁꯤꯗꯤ ꯕꯣꯜ ꯈꯛ ꯌꯦꯡꯉ ꯂꯩꯌꯦ
ꯑꯣ ꯑꯩꯁꯨ ꯣꯔ ꯑꯁ ꯌꯥ ꯃꯁꯦ ꯁꯞꯁ ꯀꯦꯖꯗꯦ ꯂꯣꯏꯣꯏꯔꯦ
ꯍꯣꯏ ꯌꯥꯗ꯭ꯔꯦ
ꯇꯨꯝꯗꯔꯦ
ꯑꯩꯁꯨ ꯈꯪꯍꯧꯗ꯭ꯔꯦꯅꯦ ꯇꯨꯝꯕ ꯊꯛꯄ ꯆꯥꯕꯕꯁꯤ ꯃꯇꯝ ꯆꯠꯇ꯭ꯔꯦ
ꯍꯣꯏ ꯑꯁ ꯑꯗꯨꯝ ꯂꯩꯕꯅꯤꯅꯀꯣ ꯀꯔꯤ ꯇꯧ ꯀꯔꯤ ꯇꯧꯅꯤ ꯕꯣꯔ ꯌꯦꯡꯔꯦ ꯅꯪ ꯀꯅꯥꯁꯄꯣꯔꯠ ꯇꯧꯕ꯭ꯔꯣ ꯀꯔꯤ ꯀꯟꯐ꯭ꯔꯤꯁꯄꯣꯔꯠ ꯇꯧꯕ꯭ꯔꯣ
ꯑꯩꯗꯤ ꯖꯄꯥꯟꯒ ꯄꯣꯔꯇꯨꯒꯥꯜ ꯆꯠꯂꯒꯦ
ꯑꯣ
ꯖꯄꯥꯟꯕꯨ ꯐꯥꯔꯁ ꯄꯤꯔꯒꯦ
ꯑꯩꯗꯤ ꯁ ꯑꯩꯗꯤ ꯑꯗꯨꯝ ꯌꯦꯡꯉꯦ ꯀꯟꯇ꯭ꯔꯤ ꯂꯣꯏꯅꯃꯛꯀꯤ ꯑꯁꯤ ꯈꯛꯇ ꯅꯠꯇꯦ
ꯑꯁ ꯑꯗꯨ ꯃꯣꯏꯒꯤ ꯃꯇꯝꯁꯦ ꯑꯩꯈꯣꯏꯒ ꯆꯅꯥꯗꯤꯅꯦꯛ
ꯍꯣꯏ ꯑꯩꯈꯣꯏ ꯑꯩꯈꯣꯏ ꯇꯨꯝꯕ ꯃꯇꯝꯗ ꯃꯣꯏꯗꯤ ꯅꯨꯡꯗꯥꯡ ꯑꯁ ꯅꯨꯡꯗꯥꯡ ꯍꯥꯏ ꯅꯨꯃꯤꯠꯅꯤꯅꯦ ꯁꯥ ꯂꯩꯌꯦ ꯃꯣꯏꯒꯤ
ꯍꯣꯏ ꯀꯅꯥꯅ ꯑꯗꯨꯗꯤ ꯌꯦꯡꯕ ꯉꯝꯂꯣꯏ ꯍꯥꯏꯕꯅꯤꯗ
ꯍꯣꯏ ꯑꯁ
ꯊꯥꯔꯇꯤ ꯑ ꯄꯨꯡ ꯕꯥꯔꯣ ꯃꯈꯥꯏ ꯑꯗꯨ ꯐꯥꯎꯕꯗꯤ ꯌꯦꯡꯕ ꯉꯝꯕꯀꯣ ꯑꯗꯨꯒꯤ ꯃꯦꯠꯁꯇꯤ ꯑꯗꯨ ꯇꯨ ꯊ꯭ꯔꯤ ꯐꯣꯔ ꯑꯗꯨꯒꯨꯝꯕꯒꯤ ꯗꯤ ꯑꯁ ꯍꯣꯏ ꯑꯩꯗꯤ ꯑꯁ ꯅꯨꯡꯊꯤꯟꯗꯗꯤ ꯑꯩꯈꯣꯏꯁꯨ
ꯍꯣꯏ ꯍꯣꯏꯗ
ꯑꯗꯨꯒꯤ ꯄꯨꯔꯥ ꯐꯔꯛ ꯇꯥꯈ꯭ꯔꯕ
ꯍꯣꯏ ꯍꯤꯂꯤ ꯑꯦꯔꯤꯌꯥꯗ ꯂꯩꯕꯁꯤꯡꯗꯤ ꯊꯕꯥꯛꯁꯨ ꯈꯔ ꯈꯔꯅ ꯁꯨꯅꯤꯡꯕꯅꯤꯅꯀꯣ
ꯍꯣꯏ ꯍꯣꯏ ꯑꯗꯨꯒ ꯅꯍꯥꯟꯗꯤ ꯀꯩꯅꯣ ꯑꯁꯤ ꯑꯩꯈꯣꯏꯒꯤꯁꯦ ꯕꯤ ꯕꯤ ꯑꯦꯁ ꯁꯨ ꯂꯩꯑꯦ ꯑꯃ ꯂꯥꯟꯒꯤ ꯂꯩꯌꯦ
ꯗꯤꯚ ꯑꯦꯁ ꯂꯣꯏꯔꯕ ꯍꯥ ꯍ ꯑꯩꯈꯣꯏ ꯑꯩꯈꯣꯏꯗꯤ ꯉꯁꯤ ꯐꯥꯔꯁ ꯗꯦꯅ ꯍꯧꯅꯤ
ꯑꯁ ꯊꯦꯡꯉꯤꯅꯦ ꯅꯣꯥꯏ
ꯍꯣꯏ ꯊꯦꯟꯒꯦ ꯑꯗꯣ ꯈꯪꯗꯦꯗꯥ ꯎꯝ ꯕꯤ ꯕꯦꯁꯨ ꯑ ꯋꯥꯟ ꯋꯤꯛ ꯅꯠꯇ꯭ꯔꯦꯅꯦ
ꯑꯥ ꯑꯈꯣꯏꯁꯨ ꯋꯥꯟ ꯋꯤꯛ ꯂꯩ ꯑꯦ
ꯂꯩꯕꯅ ꯐꯕꯅꯦ ꯑꯈꯣ ꯑꯩꯗꯤ ꯁꯟꯗꯦ ꯐꯥꯎ
ꯑꯥ ꯑꯩꯈꯣꯏꯅ ꯁꯟꯗꯦ ꯇꯨ ꯁꯟꯗꯦ
ꯑꯣꯁꯟ ꯗꯦ ꯁꯟꯗꯦ ꯑꯗꯨꯐꯕꯅꯦ ꯀꯩ ꯍꯥꯏꯁꯤꯔꯥ ꯑꯥ ꯍꯣ ꯍꯧ ꯏꯗꯨꯀꯣ ꯑꯩꯈꯣꯏꯒꯤ ꯃꯥꯏ ꯗꯔꯕꯥꯔ ꯀꯎꯗꯕꯅꯤ ꯅ ꯀꯣꯗ ꯐꯥꯕꯅꯦ
ꯍꯥꯥ ꯌꯨ ꯄꯤ ꯑꯦꯁ
ꯍꯨꯝ ꯍꯨꯃ ꯑꯗ ꯀꯔꯤ ꯇꯥꯒꯅꯤ ꯕꯣꯜ ꯌꯦꯡꯂ ꯂꯩ ꯂꯣꯏꯔꯦꯗꯥ
ꯎꯝ ꯕꯣꯜ ꯌꯦꯡꯉꯦ ꯕꯣꯜ ꯁꯥꯟꯅꯑꯦ ꯑꯗꯨ ꯂꯣꯏꯔꯦ
ꯅꯪ ꯑ ꯅꯪ ꯕꯣꯜ ꯁꯥꯟꯅꯕ꯭ꯔꯥ
ꯍꯣꯏ
ꯑꯁ ꯑꯩꯁ ꯕꯣꯜ ꯁꯥꯟꯅꯅꯤꯡꯉꯤꯅꯦ ꯑꯗꯣ ꯑꯩꯈꯣꯏꯒꯤ ꯔꯣꯝꯒꯤꯗꯤ ꯇ꯭ꯔꯐ ꯂꯩꯇꯕꯅꯤꯅꯀꯣ
ꯑꯣ
ꯑꯕ
ꯑ ꯑꯩꯈꯣꯏꯁꯨ ꯇꯣꯔꯃꯦꯟ ꯑꯆꯕ ꯀꯛꯀ ꯑꯗꯨꯗꯗꯤ ꯁ ꯆꯠꯇꯨꯗ ꯑꯩꯈꯣꯏꯒꯤ ꯏꯟꯇꯔꯦꯁꯀꯤꯀꯣ ꯑꯗꯨꯝ ꯄꯪꯄ ꯁꯅꯥꯄ ꯋꯥꯅꯤ ꯃꯃꯤꯡ ꯆꯠꯄꯄꯂꯤ ꯑꯁ ꯅꯠꯇ꯭ꯔꯦ ꯀꯩ ꯇꯧꯅꯤ
ꯍꯗ ꯍꯣꯏꯒꯤ ꯐꯤꯖꯤꯀꯦꯜ ꯍꯒꯗꯤ ꯀꯅꯥꯕꯅꯤꯗ
ꯑ ꯍꯣ ꯑꯩꯈꯣꯏꯗꯤ ꯏ ꯄꯤ ꯑꯦꯜ ꯍꯥꯏꯅ ꯍꯞꯇꯥꯗ ꯑꯅꯤ ꯑꯅꯤ ꯁꯅꯕꯀꯣ
ꯑꯣ ꯑꯣ
ꯈꯣꯏ ꯆꯔꯁ ꯀꯅꯤꯗ ꯆꯔꯆꯀꯤ ꯇꯣꯔꯅꯥꯃꯦꯟ ꯏꯃꯅ ꯍ ꯄꯤꯃꯤꯌꯔ ꯂ ꯂꯤꯒ ꯍꯦꯅꯦꯀꯣ
ꯇꯤꯁ ꯗꯦꯒ ꯁꯇꯔꯗꯦꯗ ꯇꯣꯔꯅꯃꯦꯟ ꯑꯗꯨꯝ ꯂꯩꯕ
ꯑꯣ ꯑꯣ
ꯑꯗꯨꯒꯤ ꯑꯗꯨꯗꯩ ꯑꯗꯨꯝ ꯁꯅꯦ ꯍꯣꯏ ꯏꯟꯇꯔꯦꯁ ꯑꯍꯟꯁꯤꯡꯒ ꯑꯗꯨꯝ ꯄꯨꯜꯂꯒꯦꯀꯣ
ꯎꯝ
ꯇꯥꯔꯊ ꯁꯨꯅꯥꯕ
ꯑꯣ ꯑꯣ ꯑ ꯐꯔꯦ ꯐꯔꯦ ꯑꯣ ꯃ ꯐꯣꯟꯅꯥ ꯁꯤꯦꯀꯣ
ꯑꯣ ꯍꯣꯏ ꯍꯣꯏ ꯍꯣꯏ ꯑꯗꯨꯝ ꯇꯧꯔꯁꯦ ꯑꯗꯨꯗꯤ ꯐꯔꯦ ꯐꯔꯦ ꯌꯥꯝ ꯅꯨꯡꯉꯥꯏꯔꯦ
ꯎꯝ ꯍꯝ